ꯑꯍꯣꯏ ꯅꯨꯡꯉꯥꯏꯔꯤꯗ
ꯀꯩꯗꯧꯔꯤꯅꯣ ꯍꯧꯖꯤꯛꯇꯤ
ꯑꯁ ꯐ꯭ꯔꯤꯗ ꯑꯗꯨꯝ ꯂꯩꯕꯅꯤꯗ
ꯑꯣ
ꯅꯪꯗꯤ ꯀꯩꯗꯧꯔꯤꯅꯣ
ꯑꯩꯁꯨ ꯑꯗꯨꯝ ꯄꯣꯊꯥꯔꯦꯗ
ꯑꯣ ꯍꯣꯏ ꯍꯣꯏ ꯄꯣꯊꯥꯕꯅ ꯅꯨꯡꯉꯥꯏꯕꯅꯤ ꯍꯧꯖꯤꯛꯇꯤ ꯏꯟꯁꯥꯡꯒꯨꯝꯕ ꯊꯣꯡꯉꯕꯣ
ꯑꯩ ꯊꯣꯡꯗꯦ ꯉꯁꯤ ꯑꯩꯈꯣꯏ ꯏꯃꯥꯅ ꯊꯣꯡꯉꯤ ꯉꯁꯤ
ꯑꯥ
ꯅꯪꯗꯤ
ꯑꯩꯈꯣꯏ ꯍꯣꯁꯇꯦꯜ ꯂꯩꯕꯅꯤꯅꯦ ꯑꯗꯨꯝ ꯀꯨꯛꯅ ꯊꯣꯡꯉꯝꯒꯅꯤ ꯏꯃꯥꯅ ꯊꯣꯡꯕ ꯆꯥꯛ ꯑꯦꯟꯁꯥꯡꯗꯣ ꯆꯥꯗꯕ ꯀꯨꯏꯔꯦꯅꯦ
ꯑꯍ
ꯆꯥꯅꯤꯡꯉꯦꯅꯦ
ꯀꯩ ꯏꯟꯖꯥꯡ ꯌꯦꯟꯖꯥꯡ ꯄꯤꯕ꯭ꯔꯥꯅꯦ ꯅꯣꯏ ꯍꯣꯁꯇꯦꯜꯗ
ꯑꯩꯈꯣꯏ ꯍꯣꯁꯇꯦꯜꯗꯗꯤ ꯊꯥꯎꯅ ꯑꯩꯌꯥꯝꯕ ꯑꯗꯨꯝ ꯆꯥꯏ
ꯎꯝ ꯅꯨꯡꯉꯥꯏꯕ꯭ꯔꯥ ꯂꯩ ꯂꯩꯕ ꯅꯨꯡꯉꯥꯏꯕ꯭ꯔꯥ ꯅꯣꯏ ꯍꯣꯁꯇꯦꯜꯗꯣ
ꯍꯣꯏ ꯑꯗꯨꯝ ꯅꯨꯡꯉꯥꯏꯔꯦ ꯍꯣꯏ ꯅꯨꯡꯉꯥꯏꯇꯕꯗꯤ ꯅꯠꯇꯦ ꯀꯗꯧꯅꯩ ꯌꯦꯟꯁꯥꯡ ꯉꯥꯛꯇꯪ ꯍꯥꯎꯒꯗꯕ ꯃꯥꯟꯗꯦ ꯏꯟꯁꯥꯡ ꯍꯥꯎꯔꯗꯤ ꯄꯤ ꯇꯥꯒꯗꯕ
ꯕ꯭ꯔꯣꯗꯤ ꯕꯣꯜ ꯌꯦꯡꯕ꯭ꯔꯥ ꯕꯣꯜꯒꯨꯝꯕ
ꯌꯦꯡꯉꯦ ꯍꯣꯏ
ꯎꯝ
ꯕꯣꯜ ꯌꯦꯡꯗ꯭ꯔꯗꯤ ꯍꯟꯗꯛꯀꯤ
ꯉꯁꯤꯁꯨ ꯌꯦꯡꯗꯣꯏꯔꯥ ꯅꯨꯡꯗꯥꯡꯗ
ꯍꯣꯏ ꯌꯦꯡꯗꯣꯏꯅꯦ ꯑꯗꯨꯅꯦ ꯕꯦꯁ ꯇꯥꯗꯣꯏꯁꯦ ꯌꯦꯡꯍꯧꯗ꯭ꯔꯗꯤ ꯉꯁꯤꯒꯤ ꯃꯦꯠꯁꯦ
ꯅꯪ ꯉꯁꯤꯒꯤ ꯐꯦꯟꯁꯔꯣ
ꯍꯣꯏ ꯅꯪꯗꯤ
ꯑꯩꯗꯤ ꯌꯨꯝ ꯍꯟꯈ꯭ꯔꯦ
ꯍꯣꯢ ꯔꯣꯅꯥꯜꯗꯣ ꯃꯟꯂꯦꯕꯀꯣ
ꯍꯣꯏ
ꯈꯪꯉꯦ
ꯉꯔꯥꯡꯅ ꯉꯔꯥꯡ ꯅ ꯍꯟꯈ꯭ꯔꯦ
ꯍꯣꯏ ꯍꯣꯢ ꯗꯥꯎ ꯊꯤꯕ ꯍꯥꯏꯕꯗꯨ
ꯎꯝ
ꯉꯝꯒꯗ꯭ꯔꯅꯦ ꯑꯥꯔꯖꯦꯟꯇꯤꯅꯥ
ꯍꯣꯏ ꯉꯝꯗ꯭ꯔꯗꯤ ꯀꯣ ꯀꯧ ꯀꯦꯕꯔꯗꯤ ꯍꯦꯟꯅ ꯁꯣꯟꯂꯝꯒꯅꯦ ꯢꯖꯤꯞꯅ ꯈꯪꯗꯦꯗ ꯑꯗꯨꯝ ꯌꯦꯡꯕ ꯇꯥꯔꯦꯅ ꯗꯥꯎ ꯗꯥꯎꯗꯨꯁꯨ ꯂꯩꯌꯦꯅ
ꯍꯣꯏ
ꯕꯣꯜ ꯄꯥꯏꯔꯁꯨ ꯏꯁꯅꯥ ꯑꯃ ꯍꯩꯔꯁꯨ ꯑꯗꯨꯝ ꯃꯣꯏꯅ ꯗꯤꯐꯦꯟꯁ ꯀꯟꯕꯗꯤ ꯆꯟꯕ ꯉꯝꯃꯣꯏꯅ
ꯑꯣ
ꯗꯥꯔꯗꯤ ꯑꯗꯨꯝ ꯄꯦꯅꯥꯜꯇꯤ ꯑꯗꯨꯝ ꯗꯥꯎꯗ ꯑꯗꯨꯝꯈ꯭ꯔ ꯆꯠꯄꯅꯦꯅ ꯑꯗꯨꯝ ꯈꯪꯒꯅꯤ
ꯄꯦꯅꯥꯜꯇꯤ ꯇꯥꯔꯗꯤ ꯑꯥꯔꯖꯦꯟꯇꯤꯅꯥ ꯉꯝꯅꯤꯗ ꯃꯣꯏ ꯀꯤꯞꯄꯥꯔꯗꯣ ꯌꯥꯏꯅꯦ
ꯍꯣꯏ ꯌꯥꯕꯗꯤ ꯌꯥꯏ ꯅꯍꯥꯟꯗꯥ ꯇꯥꯢꯞꯇ ꯇꯧꯔꯗꯤ ꯑꯁ ꯄꯥꯈꯠꯇꯤ ꯄꯥꯈꯠꯀꯅꯤ ꯢꯁ ꯀꯦꯕꯔꯗꯦꯒ ꯁꯅꯥꯅꯕꯗꯣ ꯁꯨꯝ ꯂꯩꯈꯩ ꯑꯕꯣꯏꯅ
ꯃꯣꯏꯁꯨ ꯌꯥꯝ ꯀꯜꯂꯦꯅꯦ
ꯍꯣꯏ ꯌꯝ ꯀꯜꯂꯦ ꯃꯣꯢꯁꯨ
ꯃꯣꯏ ꯀꯤꯞꯄꯔꯁꯨ ꯌꯥꯏ
ꯍꯣꯏ ꯃꯣꯢ ꯀꯤꯄꯔꯗꯨꯅꯤꯅꯦ ꯀꯤꯄꯔꯅꯤꯅꯦ ꯅꯩꯔꯤꯗꯣ ꯅꯩꯔꯤꯗꯣ ꯑꯗꯨ ꯅꯨꯃꯤꯠꯇ ꯀꯤꯄꯔ ꯂꯩꯔꯝꯗ꯭ꯔꯗꯤ ꯒꯣꯜ ꯃꯔꯤ ꯐꯥꯎ ꯆꯥꯕ ꯌꯥꯕꯅꯦ ꯃꯣꯢꯗꯣ ꯐꯖꯅ ꯁꯦꯞ ꯇꯧꯕ ꯋꯥꯅꯦ
ꯄꯨꯡ ꯑꯃ ꯑꯃ ꯃꯈꯥꯏꯗꯁꯨ ꯕꯣꯜ ꯂꯩꯅꯦ
ꯍꯣꯢ ꯑꯥꯡ ꯃꯈꯥꯏꯒꯤꯗꯤ ꯌꯦꯡꯉꯔꯣꯏꯗ ꯑꯃꯥ ꯃꯈꯥꯏ ꯀꯅꯥ ꯀꯅꯥ ꯂꯩꯒꯦ
ꯁ꯭ꯋꯤꯠꯖꯔꯂꯦꯟꯒ ꯑꯥ ꯀꯣꯂꯣꯕꯤꯌꯥꯔ
ꯑꯣ ꯂꯩꯔꯝꯅꯦ ꯑꯗꯨꯅꯤꯗꯤ ꯄꯥꯛ ꯌꯦꯡꯅꯤꯡꯗꯦꯗ ꯑꯔꯖꯦꯟꯇꯤꯅꯒꯤ ꯎꯝ ꯃꯣꯏ ꯃꯣꯢ
ꯀꯣꯇꯥꯔ ꯐꯥꯏꯅꯥꯜ ꯁꯟꯅꯗꯧ ꯃꯥꯟꯅꯦ
ꯀꯅꯥꯅꯣ
ꯑꯥ ꯀꯣꯂꯣꯕꯤꯌꯥꯒ ꯁ꯭ꯋꯤꯖꯔꯂꯦꯟꯗꯣ
ꯍꯣꯏ ꯀꯣꯇꯔ ꯐꯥꯏꯅꯦꯜ ꯃꯥꯜꯂꯦ ꯍꯣꯏ
ꯎꯝ
ꯀ꯭ꯋꯥꯔꯇꯔ ꯐꯥꯏꯅꯦꯜ ꯃꯥꯂꯦ ꯈꯟꯕ ꯃꯣꯏꯒꯤꯗꯣ
ꯎꯝ ꯅꯣꯏ ꯍꯣꯁꯇꯦꯜꯗꯤ ꯌꯦꯟꯒꯨꯝꯕꯗꯤ ꯄꯤꯕ꯭ꯔꯥ
ꯍꯣꯏ ꯄꯤꯌꯦ
ꯑꯥ
ꯑꯣ ꯑꯩꯌꯨꯛ ꯐꯩ ꯐ꯭ꯔꯥꯏꯗꯦꯗ ꯄꯤꯌꯦ ꯃꯟꯗꯦꯗ ꯄꯤꯌꯦ ꯑꯗꯨ ꯑꯅꯤ ꯄꯤꯌꯦ ꯑꯗꯨꯒ ꯋꯥꯏꯅꯁꯗꯦꯗꯅ ꯉꯥ ꯄꯤꯌꯦ
ꯑꯥ
ꯑꯗꯨꯒ ꯊꯥꯔꯁꯗꯦꯗꯅ ꯌꯥꯔꯨꯝ ꯄꯤꯌꯦ
ꯂꯩꯕ ꯅꯨꯡꯉꯥꯏꯅꯦ ꯑꯗꯨꯗꯤ
ꯍꯣꯏ ꯏꯟꯁꯥꯡꯗꯤ ꯍꯥꯎꯗꯤ ꯍꯥꯎꯕꯅꯦ ꯑꯗꯨ ꯑꯣꯏꯔꯁꯨ ꯏꯚꯤꯅꯤꯡ ꯏꯚꯤꯅꯤꯡ ꯏꯚꯤꯅꯤꯡ ꯈꯛꯇꯪꯅꯦꯅ ꯄꯤꯕꯗꯣ ꯑꯌꯥꯝꯕꯗꯤ ꯑꯗꯨꯝ ꯆꯥꯛ ꯗꯥꯜ ꯗꯥꯜ ꯆꯥꯔꯦꯗꯅ
ꯑꯣ ꯑꯣꯐꯤꯁꯥꯔꯒꯤ ꯏꯟꯖꯥꯡꯅꯤꯅꯦ ꯗꯥꯜꯗꯤ
ꯍꯣꯏ ꯃꯥꯅꯤ ꯑꯩꯈꯣꯏꯅ ꯆꯃꯟꯕꯒꯤ ꯈꯤꯕ ꯍꯥꯏꯕ ꯇꯥꯔꯦ
ꯅꯠꯇ꯭ꯔꯦ ꯑꯩꯆꯥꯛ ꯂꯥꯝꯔꯦꯅꯦ ꯍꯣꯏ ꯑꯗꯨꯝ ꯆꯥꯏ ꯆꯥꯛ ꯂꯥꯃꯛꯇ꯭ꯔꯗꯤ ꯑꯁ
ꯍꯥꯎꯗ꯭ꯔꯁꯨ ꯆꯥꯛ ꯂꯥꯝꯕꯅꯤ ꯑꯗꯨꯝ ꯆꯥꯕ ꯅꯨꯃꯤꯠꯁꯨ ꯑꯗꯨꯝ ꯌꯥꯎꯋꯦꯕ
ꯑ ꯍꯣꯁꯇꯦꯜꯗꯗꯤ ꯑꯃꯨꯛ ꯃꯠ ꯇꯝꯗ ꯆꯥꯗ꯭ꯔꯗꯤ ꯐ꯭ꯔꯛ ꯇꯥꯕꯀꯣ
ꯍꯣꯏ
ꯂꯥꯝꯗ꯭ꯔꯁꯨ ꯑꯗꯨꯨꯝ ꯆꯥꯕ ꯇꯥꯕ
ꯎꯝ ꯑꯌꯨꯛꯀꯤꯗꯤ ꯀꯩ ꯏꯟꯁꯥꯡ ꯆꯥꯒꯦ ꯕ꯭ꯔꯣꯗꯤ
ꯑꯌꯨꯛ ꯇ ꯎꯁꯣꯏ ꯆꯥꯏ
ꯑꯁ ꯌꯥꯝ ꯍꯥꯎꯋꯦꯅ ꯍꯧꯖꯤꯛꯇꯤ ꯎꯁꯣꯏ ꯃꯇꯝꯅꯤꯅ
ꯍꯣꯏ ꯅꯨꯡꯇꯤꯒꯤ ꯆꯥꯕꯀꯣ
ꯎꯝ ꯎꯝ ꯑꯁ ꯎꯁꯣꯏꯗꯨꯗ ꯑꯃꯦꯠꯄ ꯃꯦꯠꯄꯗꯣ ꯑꯁ ꯑꯃꯨꯛ ꯆꯥꯅꯤꯡꯉꯤ ꯑꯃꯦꯠꯄꯗꯣ ꯐꯖꯅ ꯇꯣꯠꯂꯒ ꯆꯥꯕꯗꯣ ꯑꯁ ꯈ꯭ꯋꯥꯏꯗꯩ ꯕꯦꯁ ꯆꯗꯕ ꯀꯨꯏꯔꯦ ꯑꯗꯨꯒꯨꯝꯕꯗꯣ
ꯅꯣꯡ ꯆꯨꯕ꯭ꯔꯥ ꯅꯣꯏꯗ
ꯍꯣꯢ ꯃꯔꯛꯗꯤ ꯆꯨ ꯃꯔꯛ ꯑꯃꯗꯤ ꯆꯨꯔꯦ ꯗꯛ
ꯎꯝ
ꯆꯨꯗꯦꯗ
ꯉꯁꯤ ꯈꯔ ꯅꯨꯡꯉꯥꯏ ꯋꯦꯗꯔꯁꯦ
ꯆꯥꯡ ꯑꯗꯨꯝ ꯂꯩꯌꯦ ꯉꯁꯤꯒꯤ
ꯎꯝ
ꯅꯨꯡꯁꯥꯁꯨ ꯌꯥꯝ ꯊꯣꯛꯇꯕ ꯑꯗꯨꯒ ꯌꯥꯝꯅꯁꯨ ꯃꯝꯗꯕ ꯍꯥꯏꯕ ꯇꯥꯔꯦ ꯑꯗꯨꯝ ꯅꯨꯡꯉꯥꯏꯕ ꯆꯥꯡꯅ ꯑꯗꯨꯝ ꯂꯩ
ꯃꯤ ꯌꯥꯝꯕ꯭ꯔꯥ ꯅꯣꯏ ꯍꯣꯁꯇꯦꯜꯗꯣ
ꯍꯣꯏ ꯌꯥꯝꯃꯦ ꯁꯤꯛꯁꯇꯤꯃꯨꯛ ꯂꯩ
ꯎꯝ ꯅꯨꯡꯉꯥꯏꯅꯤꯅꯦ ꯑꯗꯨꯗꯤ
ꯎꯝ
ꯏꯟꯖꯥꯡꯁꯨ ꯍꯥꯎꯋꯦ ꯃꯤꯁꯨ ꯌꯥꯝꯃꯦ
ꯍꯣꯏ ꯑꯦꯛꯖꯥꯝ ꯃꯇꯝ ꯃꯇꯝ ꯑꯃꯈꯛꯇꯪꯅꯤ ꯋꯥꯔꯤꯁꯤ
ꯎꯝ ꯉꯁꯤꯁꯨ ꯑꯃꯨꯛ ꯗꯥꯜ ꯆꯥꯗꯣꯏꯅꯦꯀꯣ ꯅꯣꯏꯁꯦ
ꯉꯁꯤꯁꯨ ꯍꯣꯏ ꯉꯁꯤꯁꯨ ꯗꯥꯜ ꯆꯥꯔꯅꯤ
ꯎꯝ
ꯄꯩꯂꯩ ꯆꯠꯇ꯭ꯔꯦ ꯄꯩꯁꯥ ꯂꯩꯔꯗꯤ ꯑꯩꯈꯣꯏꯅ ꯊꯣꯡꯉꯒ ꯆꯥꯕ ꯌꯥꯢ
ꯅꯣꯏ ꯐꯣꯟ ꯄꯥꯏꯔꯒ ꯑꯗꯨꯝ ꯁꯝꯃꯤꯠ ꯇꯧꯕ꯭ꯔꯥ ꯍꯣꯁꯇꯦꯜꯗ
ꯇꯧꯗꯦꯗ ꯑꯩꯗꯤ ꯁꯝꯃꯤꯠꯁꯨ ꯇꯧꯗꯦ
ꯎꯝ
ꯑꯩꯕꯗꯤ ꯁꯤꯅꯤꯌꯔ ꯑꯣꯏꯕ ꯕꯤ ꯑꯦ ꯂꯣꯏꯔꯒ ꯂꯥꯛꯄꯁꯨ ꯌꯥꯎꯁꯨ ꯌꯥꯎꯋꯦꯕ
ꯎꯝ
ꯁꯨꯝꯃꯤꯠ ꯇꯧꯗꯦ ꯖꯦꯅꯔꯦꯜ ꯂꯥꯟ ꯅꯠ ꯅꯠꯇꯦꯕ ꯑꯩ ꯆꯜꯂꯤꯗꯣ
ꯑꯣ ꯑꯣ
ꯄ꯭ꯔꯣꯐꯦꯁꯟꯅꯦꯜ ꯂꯥꯏꯟ ꯆꯠꯃꯤꯅꯩ ꯕꯤ ꯑꯦ ꯂꯣꯏꯕꯁꯨ ꯑꯃꯨꯛ ꯇꯝꯕ ꯂꯥꯛꯑꯦ ꯕꯤ ꯑꯦ ꯁꯤ ꯂꯣꯏꯕ ꯍꯥꯏꯕ ꯕꯤ ꯑꯦ ꯅꯠꯇꯕ
ꯉꯝꯗꯕꯒꯤ ꯉꯔꯥꯡꯁꯦ ꯇꯨꯝꯕ ꯌꯥꯗꯦꯅꯦ
ꯀꯩꯒꯤ ꯉꯝꯗꯕꯅꯤꯅꯀꯣ ꯈꯔ ꯋꯥꯔꯕꯅꯦꯕ
ꯃꯣꯏꯁꯤ ꯗꯥꯎ ꯌꯥꯝ ꯀꯜꯂꯦꯍꯦ ꯏꯁꯄꯦꯟꯁꯦ
ꯍꯣꯏ ꯑꯩ ꯉꯔꯥꯡꯒꯤꯗꯣ ꯌꯦꯡꯗꯤ ꯌꯦꯡꯗ꯭ꯔꯤ ꯌꯦꯡꯒꯦ ꯇꯧꯔꯝꯃꯤ ꯇꯨꯝꯅꯤꯡꯕꯒꯤ ꯇꯨꯝꯃꯒ ꯑꯩꯗꯤ ꯏꯁꯄꯦꯟ ꯉꯝꯈ꯭ꯔꯦ ꯍꯥꯏꯅ ꯇꯨꯝꯗꯤ ꯇꯨꯝꯕꯅꯤꯅ ꯏꯁꯄꯦꯟ ꯉꯝ꯭ꯔꯅꯤꯅ ꯍꯧꯒꯠꯂꯗꯤ ꯉꯝꯃꯝꯃꯦ
ꯂꯥꯁ ꯑꯦꯛꯁꯇ꯭ꯔꯥ ꯃꯤꯅꯤꯠꯗ ꯑ ꯃꯣꯏꯖꯦ ꯑꯦꯗꯚꯥꯟꯇꯦꯖ ꯂꯧꯔꯒ ꯒꯣꯜ ꯑꯃ ꯆꯟꯕ ꯀꯣ
ꯑ
ꯑꯗꯨꯒ ꯃꯣꯏ ꯑꯁ ꯃꯇꯝꯁꯨ ꯂꯩꯇ꯭ꯔꯦ ꯑꯗꯣ ꯑꯃꯨꯛ ꯄꯤ ꯒꯣꯜ ꯑꯃꯁꯨ ꯄꯤ ꯄꯤꯕ ꯉꯝꯗ꯭ꯔꯦꯅꯦ
ꯍꯣꯢ ꯍꯣꯏ ꯗꯥꯎꯗꯁꯨ ꯂꯩꯌꯦꯅꯦ
ꯎꯝ
ꯆꯤꯛꯄꯗꯣ
ꯎꯝ ꯉꯥꯡꯕꯅ ꯃꯦꯁꯤ ꯐꯦꯟꯁꯤꯡꯒꯤ ꯉꯥꯡꯕꯅ ꯏꯀꯥꯏꯔꯦꯅꯦ
ꯍꯣꯏ ꯕꯣꯜ ꯌꯦꯡꯕ ꯅꯨꯡꯉꯥꯏꯕ ꯍꯥꯏꯕꯁꯤ ꯑꯗꯨꯝ ꯐꯦꯟ ꯃꯔꯛꯇꯩꯅꯦ ꯐꯦꯟ ꯃꯔꯛꯇ ꯌꯦꯡꯕꯅ ꯑꯗꯨꯝ ꯅꯨꯡꯉꯥꯏꯌꯦ ꯍꯥꯏꯕ ꯋꯥꯅꯤ ꯐꯦꯟ ꯂꯩꯗ꯭ꯔꯗꯤ ꯏꯟꯇꯔꯦꯁ ꯌꯦꯡꯁꯨ ꯏꯟꯇꯔꯦꯁ ꯌꯥꯝ ꯌꯥꯎꯔꯣꯢꯕ
ꯎꯃ ꯉꯝ ꯄꯣꯔꯇꯨꯒꯜ ꯉꯝꯔꯁꯨ ꯑꯗꯨꯝ ꯉꯥꯡꯕ ꯉꯝꯗ꯭ꯔꯁꯨ ꯑꯗꯨꯝ ꯉꯥꯡꯕꯀꯣ ꯃꯣꯏꯁꯦ
ꯎꯝ ꯑꯗꯨ ꯉꯁꯤ ꯄꯣꯔꯆꯨꯒꯜ ꯉꯝꯃꯁꯨ ꯃꯦꯁꯤꯗꯤ ꯁꯤꯔꯅꯦꯕ ꯐ꯭ꯔꯥꯟꯁꯅ ꯑꯗꯨꯝ ꯇꯥꯔꯗꯤ ꯎꯄꯥꯏ ꯂꯩꯇꯦ ꯑꯗꯣ ꯑꯩꯅ ꯌꯦꯡꯅꯤꯡꯉꯤꯁꯤ ꯁ꯭ꯄꯦꯟꯒ ꯐ꯭ꯔꯥꯟꯁ ꯑ ꯑꯗꯨ ꯑꯅꯤ ꯇꯧꯕꯁꯤꯅꯤ
ꯎꯝ ꯔꯣꯅꯥꯜꯗꯣꯗꯣ ꯃꯤꯅꯤꯠ ꯑꯩꯟ ꯑꯩꯇꯤꯒꯨꯝꯕꯗ ꯂꯧꯊꯣꯛꯑꯒꯗꯤ ꯌꯥꯕꯀꯣ
ꯎꯝ
ꯐꯣꯃꯦ ꯁꯅꯥꯕ꯭ꯔꯅꯦ
ꯍꯣꯏ ꯐꯣꯃꯦꯁ ꯁꯅꯥꯕꯒꯤꯅꯦ ꯃꯣꯏ ꯇꯦꯛꯀꯤꯡ ꯌꯥꯎꯗ꯭ꯔꯦꯕ ꯄꯣꯔꯇꯨꯒꯜꯁꯦ ꯆꯦꯟꯕ ꯉꯝꯗ꯭ꯔꯦ ꯔꯣꯅꯥꯜꯗꯣꯁꯦ
ꯍꯣꯏ ꯔꯣꯅꯥꯜꯗꯣ ꯌꯥꯎꯕꯗ ꯁꯣꯏꯕꯅꯦ ꯑꯩ ꯌꯥꯝꯅ ꯅꯨꯡꯁꯤꯕꯗꯤ ꯕ꯭ꯔꯥꯖꯤꯜꯗꯨꯅꯤꯗ
ꯍꯣꯏ ꯕ꯭ꯔꯥꯖꯤꯜꯁꯨ ꯅꯨꯡꯁꯤꯌꯦ
ꯅꯦꯃꯥꯔꯗꯣ ꯁꯅꯥꯕ ꯐꯪꯗ꯭ꯔꯒ ꯂꯥꯁꯇꯀꯣ ꯑꯃꯕꯨꯗꯤ ꯆꯟꯗꯤ ꯆꯟꯕꯤ ꯃꯥꯅ ꯌꯥꯝ ꯆꯤꯛꯄꯋꯥꯅꯤ ꯑꯗꯨꯗꯤ ꯑꯁ
ꯑꯦꯟꯗ꯭ꯔꯤꯛꯅ ꯁꯣꯏꯕꯅꯦ ꯕ꯭ꯔꯥꯖꯤꯜꯁꯤꯗꯤ
ꯍꯣꯏ ꯄꯦꯅꯥꯜꯇꯤꯗꯣ ꯀꯥꯎꯔꯝꯃꯗꯤ ꯆꯪꯉꯝꯃꯗꯤ ꯐꯥꯔꯁꯇꯣ
ꯎꯝ
ꯅꯣꯔꯋꯦꯁꯤꯡꯁꯨ ꯗꯥꯎꯗꯤ ꯀꯜꯂꯦꯍꯦ
ꯍꯣꯏ ꯑꯦ ꯃꯣꯏꯗꯣ
ꯎꯝ
ꯍꯥꯂꯦꯟ ꯌꯥꯎꯕꯅꯤꯅꯀꯣ ꯍꯥꯂꯦꯟ ꯒꯣꯜ ꯆꯟꯕ ꯍꯩꯕ ꯃꯤ ꯑꯃ ꯌꯥꯎꯕꯅꯤꯅ ꯃꯣꯏꯗꯣ ꯍꯂꯦꯟ ꯈꯛꯇꯪ ꯑꯗꯨꯝ ꯄꯤꯁꯤꯜꯂꯦꯕ ꯄꯥꯁ ꯥꯆꯧ
ꯍꯂꯦꯟ ꯈꯛꯇꯅꯤ ꯃꯣꯏ ꯁꯥꯟꯅꯕꯁꯦ
ꯍꯣꯏ
ꯑꯇꯩꯗꯤ ꯌꯥꯗꯦ
ꯋꯥꯡꯁꯨ ꯋꯥꯡ ꯆꯥꯎꯋꯦ ꯃꯣꯏꯗꯣ
ꯎꯝ
ꯌꯥꯝ ꯋꯥꯡ ꯆꯥꯎꯕꯅꯤꯅ ꯍꯦꯇꯤꯡꯒꯨꯝꯕꯗꯤ ꯌꯥꯝ ꯑꯦꯗꯚꯥꯟꯇꯦꯖꯇꯤ ꯌꯥꯝ ꯂꯩ
ꯍꯣꯏ ꯃꯁꯥ ꯃꯁꯥꯁꯨ ꯌꯥꯝ ꯀꯜꯂꯦ
ꯑꯥ ꯍꯥ ꯍꯥ
ꯅꯣꯔꯋꯦꯁꯨ ꯁꯤꯅꯤꯗ
ꯈꯪꯗꯦ ꯍꯣꯏ ꯑꯥꯔꯖꯦꯟꯇꯤꯅꯥꯒ ꯇꯥꯔꯗꯤ ꯅꯨꯉꯥꯏꯗꯣꯏꯅꯦ ꯍꯥ
ꯎꯝ ꯗꯥꯎꯕꯨꯗꯤ ꯀꯟꯕ
ꯍꯣꯏ ꯌꯦꯡꯕ ꯇꯥꯔꯦ
ꯐ꯭ꯔꯥꯟꯁ ꯐ꯭ꯔꯥꯟꯁꯅ ꯊꯥꯖꯔꯤꯅꯦ ꯍꯧꯖꯤꯛꯁꯤꯗꯤ
ꯍꯣꯏ ꯐ꯭ꯔꯥꯟꯁꯁꯨ ꯆꯥꯟꯁ ꯂꯩꯌꯦ ꯑꯗꯨꯝ
ꯎꯝ
ꯐ꯭ꯔꯥꯟꯁꯖꯦ ꯆꯞ ꯆꯥꯕ ꯑꯅꯤ ꯂꯩꯕꯅꯤꯅꯀꯣ ꯄꯥ ꯑꯣꯗꯤꯁ ꯏꯗꯨꯁꯨ ꯄꯥꯁ ꯐꯖꯕ ꯃꯤꯅꯤꯅ
ꯎꯝ
ꯄꯦꯒꯤ ꯃꯕꯟꯅꯤꯒꯤ ꯀꯣꯝꯕꯤꯅꯦꯁꯟꯁꯦ ꯐꯖꯕꯅꯦꯅ ꯈꯪꯉꯦ ꯆꯥꯟꯁꯇꯤ ꯃꯣꯏꯅ ꯋꯥꯡꯉꯦ ꯍ꯭ꯂꯣ ꯍꯣꯏ ꯇꯥꯏ ꯅꯪ ꯃꯈꯣꯟꯗꯣ ꯃꯔꯛ ꯃꯔꯛ